ꯍꯜꯂꯣ
ꯍꯥꯥ
ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ
ꯑꯣꯏꯔꯕꯣ ꯑꯗꯨꯗꯤ
ꯑꯥ
ꯅꯨꯡꯉꯥꯢꯔꯤꯕ꯭ꯔꯣ
ꯊꯕꯛ ꯑ ꯂꯣꯏꯔꯦꯗ ꯍꯧꯖꯤꯛ ꯂꯣꯏꯁꯤꯜꯂꯦꯗ ꯑꯣꯗꯔ ꯑꯃꯈꯛꯇ ꯉꯥꯏꯔꯦ ꯅꯨꯄꯤ ꯑꯃ ꯒꯣꯜ ꯇꯧꯕ ꯐꯪꯉꯤꯅꯦ ꯑꯃꯗ ꯑꯁ ꯌꯥꯝꯅ ꯀꯩꯅꯣ ꯇꯧꯕ ꯋꯥꯔꯤ ꯁꯥꯕ ꯌꯥꯝ ꯅꯨꯡꯉꯥꯏꯕ ꯋꯥꯅꯤꯅꯦ ꯇꯧꯔꯤꯁ
ꯑ
ꯍꯣꯔꯦꯟ
ꯐꯒꯤ ꯐꯔꯥꯡ ꯌꯥꯝ ꯇꯧꯕ ꯅꯨꯡꯉꯥꯏꯕꯗꯨ
ꯎꯝ
ꯁꯤꯡꯒꯥ ꯂꯩꯔꯝꯃꯗꯤ ꯀꯌꯥꯃꯨꯛ ꯅꯨꯡꯉꯥꯏꯅꯤ ꯁꯤꯒꯨꯝꯕ ꯑꯦꯞꯁꯦ
ꯎꯝ ꯁꯤꯒ ꯐꯗꯥꯅꯤꯅ
ꯐ꯭ꯂꯥꯠ ꯇꯧꯕ ꯌꯥꯝ ꯅꯨꯡꯉꯥꯏꯔꯝꯗꯧꯅꯤ
ꯑꯥ
ꯑꯗꯨꯁꯨ ꯇꯧꯕ ꯌꯥꯗ꯭ꯔꯕꯅꯤꯅ ꯍꯧꯖꯤꯛꯀꯥꯟꯗꯤ
ꯎꯝ
ꯑꯩꯈꯣꯏꯒꯤꯗꯤ ꯅꯨꯄꯤ ꯂꯩꯇꯕꯅꯤꯅ ꯇꯧꯔꯦ
ꯂꯥꯡ ꯊꯥꯕ ꯌꯥꯔꯅꯤꯅꯦ
ꯀꯩ ꯇꯧꯕꯅꯣ ꯍꯧꯖꯤꯛ
ꯀꯩꯝ ꯇꯧꯗꯦ ꯍꯧꯖꯤꯛ ꯑꯩꯁꯨ ꯕꯥꯔꯕꯤꯀ꯭ꯌꯨ ꯁꯦꯝꯕ ꯂꯣꯏꯔꯒ ꯐꯃꯨꯡꯅ ꯆꯪꯅ ꯂꯩꯅꯩ ꯈꯨꯁꯥꯁꯤꯗꯤꯕꯨ ꯅꯥꯕ ꯅꯣꯡꯁꯤ ꯆꯨꯒꯗ꯭ꯔꯥ ꯍꯥꯏꯅ ꯑꯃꯨꯛ ꯂꯦꯞꯈ꯭ꯔꯦꯅꯤ
ꯁꯦꯟ ꯊꯝꯃꯅꯤꯅ
ꯐꯦꯟ ꯊꯥꯔꯁꯨ ꯁꯥꯏ ꯐꯦꯟ ꯊꯔꯁꯨ ꯍꯦꯟꯅ ꯁꯥꯕꯒꯨꯝ ꯇꯧꯏ ꯀꯥ ꯑꯗꯨ ꯁꯥꯕꯅꯤꯅꯀꯤ ꯂꯩꯇꯦ
ꯑꯁ ꯑꯩꯒꯤ ꯀꯥꯗꯁꯨ ꯐꯥꯏ ꯅꯨꯡꯁꯥ ꯀꯟꯀꯣ
ꯎꯝ
ꯐꯦꯂꯤꯛꯇꯔꯦꯛꯁꯨ ꯂꯥꯛꯇꯕꯅꯤꯅ
ꯎꯝ
ꯌꯥꯗꯦꯅꯦ ꯑꯗꯨꯒꯤ ꯑꯇꯣꯞꯄꯔꯣꯝꯗ ꯑꯩ ꯐꯝ ꯐꯃꯨꯡꯗ ꯇꯨꯝꯃꯒ ꯂꯩꯌꯦ
ꯑꯩꯗꯤ ꯅꯨꯡꯗꯥꯡꯖꯨ ꯊꯣꯡꯅꯥꯎ ꯂꯣꯏ ꯍꯥꯡꯉ ꯇꯨꯝꯃꯦ ꯑꯣꯏꯔ ꯎꯝ ꯁꯥꯏꯌꯦꯅꯦ ꯇꯥꯏ ꯐꯣꯟꯖꯦ ꯃꯊꯟꯗ ꯁꯥꯒꯂꯛ ꯀꯥꯡ ꯐꯦꯟꯗꯤ ꯎꯪꯕꯅꯤꯅ ꯀꯥꯡꯗꯤ ꯈꯔ ꯐꯥꯕ
ꯎꯝ ꯑꯩꯗꯤ ꯁꯤꯂꯤꯡ ꯁꯤꯂꯤꯡ ꯐꯦꯟꯅꯤꯅꯀꯣ ꯁꯤꯂꯤꯡ ꯐꯦꯟ ꯊꯥꯕꯖꯦ ꯊꯕꯁꯦ ꯅꯨꯡꯉꯥꯏꯗꯤ ꯅꯨꯡꯉꯥꯏꯌꯦ ꯀꯥꯡ ꯨꯑꯃ ꯑꯗꯨꯃꯥꯏꯅ ꯇꯧꯕꯗꯤꯀꯣ ꯈꯔ ꯐꯩꯕ ꯑꯩꯈꯣꯏ ꯎꯝ ꯏꯁꯇꯦꯟꯗꯤꯡ ꯇꯦꯕꯜ ꯐꯦꯟ ꯃꯤꯅꯤ ꯐꯦꯟ ꯈꯣꯏꯗꯤ ꯎꯨꯡꯕꯗꯣ ꯃꯐꯝ ꯑꯃꯈꯛ ꯇꯧꯋꯦꯗꯅ
ꯎꯝ
ꯑꯗꯨꯒꯤ ꯀꯥꯡꯖꯦ
ꯎꯝ
ꯒꯨꯠ ꯅꯥꯏꯠ ꯊꯥꯗ꯭ꯔꯗꯤ ꯌꯥꯗ꯭ꯔꯦ
ꯀꯥꯡ ꯌꯥꯗꯕꯅꯤ ꯁꯤꯂꯤꯡ ꯐꯦꯟꯖꯦ ꯏꯪꯗꯤ ꯏꯪꯗꯦꯅꯦ ꯑꯩ ꯈꯣꯡꯗ ꯈꯛꯇꯅꯦ ꯑꯩꯅ ꯊꯥꯎꯏꯁꯦ ꯌꯥꯎꯔꯤꯁꯦ ꯐꯦꯟꯁꯦ
ꯎꯝ
ꯈꯣꯡ ꯁꯥꯕꯅꯤꯅ ꯈꯣꯡꯒꯤꯗꯤ ꯌꯥꯝ ꯐꯩ ꯈꯣꯡꯒꯤꯗꯃꯛꯇꯤ ꯌꯥꯝ ꯐꯩꯕ ꯊꯥꯎ ꯆꯥꯝꯃꯟꯕꯩꯔꯥ ꯈꯪꯗꯦꯃꯤ ꯈꯣꯡ ꯑꯗꯨꯃꯥꯏꯅ ꯁꯥꯔꯤꯁꯦ ꯍꯥꯟꯅꯗꯤ ꯁꯨꯃꯥꯏꯅ ꯁꯥꯔꯝꯗꯦꯕ ꯇꯨꯝꯃꯝꯗꯥꯏꯗꯎꯝ ꯃꯈꯣꯡꯖꯦ ꯑꯗꯨꯝ ꯃꯊꯟꯇ ꯁꯥꯒꯠꯂꯛꯄꯗꯣ
ꯑꯗꯨ ꯑꯣꯏꯕꯁꯨ ꯌꯥꯏ ꯈꯣꯡ ꯑꯩꯒꯤ ꯈꯣꯡ ꯑꯗꯨꯝ ꯁꯥꯥ ꯁꯥ ꯁꯥꯥꯕꯅꯤ ꯅꯍꯥꯟꯖꯨꯀꯣ
ꯎꯝ
ꯏꯔꯨꯕ ꯍꯦꯛ ꯂꯣꯏꯔꯒ ꯑꯗꯨꯝ ꯁꯥꯕ ꯍꯧꯕꯗ ꯑꯩ ꯑꯗꯨꯒꯤ ꯋꯥꯔꯜꯗ ꯐꯖꯅ ꯊꯝꯔꯒ ꯑꯗꯨꯝ ꯃꯔꯛ ꯃꯔꯛꯇ ꯇꯨꯝꯕꯅꯤ
ꯎꯝ
ꯁꯤꯗꯁꯨ ꯌꯥꯝ ꯁꯥꯕ ꯑꯇꯣꯞꯄ ꯃꯐꯝꯗꯗꯤ ꯑꯁ ꯖꯅ ꯁꯥꯔꯝꯒꯅꯤꯅꯦ ꯃꯄꯥꯟ ꯂꯣꯝꯗꯗꯤ ꯀꯣ
ꯑ ꯑꯥꯏ ꯗꯦꯂꯤꯗꯗꯤ ꯐꯣꯔꯇꯤ ꯐꯣꯔ ꯌꯥꯎꯔꯦ ꯍꯥꯏꯖꯤꯗꯤ
ꯎꯝ
ꯀꯌꯥꯃꯨꯛ ꯁꯥꯔꯝꯅꯤ ꯑꯗꯨꯗꯤ ꯑꯈꯣꯏ ꯊꯥꯔꯇꯤ ꯊꯥꯔꯇꯤ ꯊ꯭ꯔꯤ ꯌꯥꯝ ꯁꯥꯔꯕ ꯍꯥꯏꯖꯦ ꯊꯥꯔꯇꯤ ꯊ꯭ꯔꯤꯅꯦꯕ ꯑꯈꯣꯏꯗꯤ
ꯃꯣꯏꯅꯗꯤ ꯑ ꯑꯃꯥꯅ ꯍꯥꯏꯕꯖꯦ ꯃꯣꯏꯗꯗꯤ ꯗꯨꯝ ꯂꯣꯏꯅꯃꯛ ꯑꯦꯁꯤ ꯊꯝꯕꯒꯤꯀꯣ
ꯎꯝ
ꯑꯩꯈꯣꯏꯗꯗꯤ ꯑꯁ ꯑꯦꯁꯤꯖꯨ ꯊꯝꯗꯦ ꯐꯦꯟ ꯉꯥꯛꯇ ꯎꯪꯍꯜꯂ
ꯉꯍꯥꯛ ꯂꯩꯔꯗꯤ ꯑꯦꯁꯤ ꯊꯝꯗꯕ ꯌꯥꯔꯣꯏꯗꯧꯔꯤ ꯇꯨꯊꯥꯎꯖꯟ ꯊꯥꯔꯇꯤꯒꯨꯝꯕꯗꯗꯤ ꯀꯣ
ꯎꯝ ꯑꯈꯣꯏꯁꯨ ꯑꯗꯩ ꯈꯨꯟ ꯈꯨꯟꯐꯥꯎ ꯑꯗꯨꯃꯥꯏꯅ ꯊꯝꯕ ꯍꯧꯔꯅꯤ
ꯎꯝ
ꯐꯦꯟꯗꯥꯠꯇꯣ ꯈꯤꯇꯡꯗꯤ ꯄꯤꯁꯨ ꯄꯤꯔꯗꯤ ꯇꯣꯡꯉꯥꯟꯅ ꯂꯥꯛꯅꯦꯕ
ꯑꯩ ꯁꯤ ꯂꯩꯔꯗꯤ ꯑꯁ ꯅꯨꯡꯗꯤ ꯅꯨꯡꯉꯥꯏꯔꯅꯤ ꯇꯧꯔꯤꯁꯦ
ꯑꯁꯤꯖꯦ ꯍꯥꯟꯅ ꯂꯩꯔꯗꯤ ꯑꯁ ꯀꯣꯛꯇꯤ ꯆꯤꯛꯄꯅꯦ
ꯍꯣꯏ ꯅꯨꯡꯉꯥꯏꯇꯕꯅꯦ ꯂꯣꯛ ꯊꯨꯡꯕꯅꯦ
ꯎꯝ
ꯏꯪꯕ ꯆꯥꯡꯗꯣ ꯑꯩꯗꯤ ꯍꯩꯅꯗꯦ ꯑꯩꯁꯨ ꯂꯣꯛ ꯊꯨꯡꯒꯜꯂꯦꯕ ꯑꯩꯁꯦ ꯑꯦꯁꯤ ꯔꯨꯝꯗ ꯂꯩꯔꯗꯤ
ꯎꯝ ꯎꯝ ꯎꯝ
ꯊꯣꯡ ꯍꯥꯡꯗꯣꯔꯛꯄ ꯍꯦꯛ ꯇꯦꯝꯄꯔꯦꯆ꯭ꯔ ꯇꯣꯡꯉꯥꯟꯕꯗꯣ
ꯎꯝ
ꯉꯥꯏꯗꯕꯅꯦ ꯑꯗꯨꯁꯨ
ꯍꯛꯆꯥꯡ ꯍꯛꯆꯥꯡꯒꯤꯁꯨ ꯐꯠꯇꯦ ꯁꯤꯕ ꯂꯩꯃꯟꯂꯁꯨꯀꯣ
ꯊꯥꯔꯝꯃꯣꯏꯗ ꯑꯗꯨꯒꯨꯝꯕꯕꯨ ꯑꯁꯦꯡꯕ ꯏꯪꯕꯩ ꯅꯨꯡꯁꯤꯠꯇꯨꯖꯨ ꯅꯠꯇꯦꯗꯅ ꯑꯗꯣ
ꯎꯝ ꯄꯥꯡꯇꯤ ꯁꯤꯁꯋꯦꯜ
ꯎꯝ ꯒꯦꯝ ꯇꯧꯗ꯭ꯔꯣ ꯉꯁꯥꯏꯗꯣ
ꯇꯧꯗꯦ ꯂꯤꯛꯇ꯭ꯔꯤ ꯍꯧꯖꯤꯛꯈꯛꯇꯡꯒ ꯉꯥꯛ ꯂꯥꯛꯑꯦ ꯍꯧꯖꯤꯛꯇ ꯉꯥꯏꯔꯤ ꯂꯥꯛꯄ
ꯑꯣ ꯔꯥꯏꯛ ꯌꯥꯝ ꯃꯨꯠꯀꯜꯂꯦꯍꯦ ꯅꯣꯏ ꯁ꯭ꯋꯥꯏꯗꯖꯨ
ꯎꯝꯅꯦ ꯍꯧꯖꯤꯀꯥꯟ ꯎꯝ ꯅꯍꯥꯟꯗꯤ ꯑꯗꯨꯃꯥꯏꯅ ꯇꯧꯗꯦꯕ
ꯑꯥ
ꯈꯪꯗꯦ ꯃꯥꯏꯁꯦ ꯁꯤꯇꯤ ꯃꯥꯜꯂꯨꯗ꯭ꯔꯦ
ꯂꯥꯏꯠ ꯌꯥꯝ ꯃꯨꯠꯀꯜꯂꯗꯤ ꯅꯨꯡꯉꯥꯏꯇꯕꯅꯤꯅꯦ
ꯑꯣ ꯑꯣ ꯅꯨꯡꯗꯥꯡꯕ ꯃꯨꯠꯄꯗꯣ
ꯎꯝ
ꯅꯨꯡꯗꯥꯡꯒꯨꯝꯕꯗ ꯃꯨꯠꯄꯗꯨꯅꯦ ꯁꯧꯅꯤꯡꯕꯖꯦ ꯑꯗꯨ ꯃꯥꯏ ꯃꯨꯠ ꯑꯗꯨꯖꯨ ꯀꯥꯡ ꯂꯩꯇ꯭ꯔꯗꯤ ꯈꯔ ꯈꯥꯡꯕ ꯅꯨꯡꯉꯥꯏꯗꯅ
ꯎꯝ
ꯇ
ꯃꯥꯏ ꯂꯥꯛꯇꯗꯤ ꯀꯥꯡꯁꯨ ꯌꯥꯝ ꯌꯥꯝꯕꯒꯨꯝ ꯇꯧꯕꯅꯤꯗ
ꯍꯣꯏ ꯃꯈꯣꯟꯗꯣ ꯇꯥꯅꯤꯡꯗꯕ ꯅꯤꯡ ꯅꯤꯡ ꯅꯤꯡ ꯇꯧꯕꯗꯣ
ꯎꯝ
ꯈꯪꯗ꯭ꯔꯦ ꯑꯁ ꯍꯣꯔꯦꯟꯖꯨ ꯑꯩꯈꯣꯏ ꯋꯥꯅ ꯌꯦꯡꯗꯣꯏꯅꯦ ꯑꯁ ꯈꯪꯗ꯭ꯔꯦ
ꯉꯝꯒꯅꯤꯗ ꯉꯝꯅꯅ ꯀꯩꯝ ꯈꯜꯂꯨꯔꯅ ꯈꯣꯏꯒꯤ ꯋꯠ ꯂꯩꯔꯤꯁꯤꯗꯤ
ꯑꯗꯨ ꯑꯣꯏꯔꯁꯨ
ꯉꯁꯤ ꯉꯝꯔ ꯁꯨ ꯑꯃꯨꯛ ꯑꯁ ꯃꯊꯪꯗ ꯇꯧꯒꯗꯧꯕꯁꯤꯗꯤ ꯑꯃꯨꯛ ꯕꯦꯔꯥ ꯀꯥꯅꯤꯅꯦ ꯑꯃꯨꯛ
ꯁꯤꯒꯤ ꯋꯥꯔꯤ ꯇꯧꯔꯁꯦ
ꯑꯩ ꯐꯤ ꯇꯥꯔ ꯂꯩꯔꯝꯕꯣ
ꯐꯤ ꯍꯥꯏꯔꯣ
ꯑꯣ ꯐꯤ ꯐꯧꯔ ꯇꯥꯔ
ꯋꯤꯟꯗꯣꯗ ꯐꯤ ꯐꯥꯎꯕꯅꯤꯅ
ꯎꯝ ꯅꯣꯏ ꯔꯣꯝꯗꯁꯨ ꯑꯩꯈꯣꯏ ꯑꯩꯈꯣꯏꯒꯤ ꯃꯤ ꯃꯤ ꯌꯥꯝ ꯂꯩꯕ꯭ꯔꯥ
ꯍꯣꯏ ꯂꯩꯌꯦ
ꯅꯪ ꯇꯤꯟꯅꯕ ꯅꯪ ꯇꯤꯟꯅꯗ꯭ꯔꯣ
ꯇꯅꯗꯦꯗ
ꯅꯪꯗꯤ ꯃꯄꯥꯟ ꯊꯣꯛꯅꯤꯡꯉꯥꯏꯁꯨ ꯃꯇꯝ ꯂꯩꯔꯣꯏꯗ
ꯑꯥ ꯃꯄꯥꯟ ꯊꯣꯛꯇꯦꯗ ꯗꯨꯀꯥꯟ ꯊꯣꯛꯄꯕꯗꯨ ꯈꯛꯇꯅꯔꯦ ꯇꯤꯟꯅꯕ ꯌꯥꯒꯗꯧꯕ ꯃꯤꯁꯨ ꯂꯩꯔꯝꯃꯣꯏꯗ
ꯍꯝ
ꯎꯝ ꯑꯪꯒ꯭ꯔꯦꯁ ꯇꯨꯝꯅꯤꯡꯕ ꯐꯥꯎꯋꯦꯅꯦ
ꯑꯪ ꯌꯥꯝ ꯇꯨꯝꯅꯤꯡꯕ ꯃꯈꯣꯜ ꯃꯥꯂꯦ
ꯎꯝ
ꯍꯪꯗ꯭ꯔꯦ ꯑꯁ ꯉꯁꯥꯏꯗꯣ ꯏꯛꯇ꯭ꯔꯤꯛ ꯂꯇꯕꯒꯤ ꯑꯩ ꯇꯨꯝꯒꯦꯅꯗꯤ ꯇꯧꯕꯅꯦꯕꯀꯣ
ꯎꯝ
ꯁꯃꯥꯟ ꯃꯒꯤ ꯇꯨꯝꯗ꯭ꯔꯦ ꯍꯧꯖꯤꯛ ꯍꯧꯖꯤꯛ
ꯃꯨꯛ ꯇꯨꯝꯁꯤꯔꯥ ꯈꯟꯁꯤꯔꯥ ꯑꯩ ꯈꯪꯗꯦ ꯆꯁꯦ
ꯇꯨꯝꯕꯅ ꯐꯥꯗꯣ ꯃꯥꯜꯂꯦ ꯊꯕꯛꯁꯨ ꯀꯣꯝ ꯃꯅꯤ ꯍꯧꯖꯤꯛ
ꯎꯀꯣ ꯍꯥꯏꯔꯁꯨ ꯉꯥꯏꯍꯥꯛꯇꯪ ꯇꯨꯝꯁꯤꯔꯅꯗꯤ ꯈꯟꯕꯅꯦ ꯑꯗꯣ ꯍꯧꯖꯤꯛ ꯊꯦꯡꯈ꯭ꯔꯦ ꯑꯩ ꯍꯧꯖꯤꯛ ꯇꯨꯝꯅꯗꯤ ꯍꯣꯔꯦꯟ ꯋꯥꯗꯣꯏꯅꯦꯕ
ꯎꯝ ꯅꯨꯡꯊꯤꯟ ꯑꯨꯝꯃꯁꯨ ꯍꯧꯍꯠꯂꯛꯄꯗ ꯑꯃꯨꯛ ꯅꯨꯡꯉꯥꯏꯇꯦꯅꯤ
ꯏꯁꯥꯁꯦ ꯀꯩꯅꯣꯝ ꯏꯋꯥꯠ ꯋꯥꯠꯄꯒꯨꯝ ꯇꯧꯔ ꯂꯩꯅꯤ
ꯎꯝ
ꯀꯣꯛ ꯉꯥꯎꯕꯒꯨꯝꯕ ꯌꯥꯝꯅ ꯐ꯭ꯔꯦꯁ ꯑꯣꯏꯗꯕꯗꯣ
ꯍꯧꯖꯤꯛ ꯈꯣꯏꯔꯣꯝꯗꯗꯤ ꯅꯨꯡꯁꯤꯠ ꯀꯠꯅ ꯁꯤꯠꯂꯦꯅꯦ
ꯅꯨꯡꯁꯤꯠ ꯁꯤꯠ ꯂꯦ ꯍꯧꯖꯤꯛꯁꯦ
ꯑꯣ ꯐꯣꯟ ꯆꯥꯖ ꯇꯎꯗ꯭ꯔꯦꯗꯤ ꯍꯧꯔꯦꯟ ꯕꯦꯔ ꯀꯔꯒꯗꯧ ꯃꯥꯜꯂꯦ ꯑꯣ
ꯎꯝ
ꯅ ꯐꯣꯟ ꯇ ꯆꯥꯎꯥꯎꯁ ꯌꯥꯗꯅꯤ
ꯑ ꯍꯥꯎ ꯊꯣꯡꯉ ꯊꯉꯒꯣ ꯍ ꯁꯥꯥ
ꯎꯝ ꯍꯝ ꯍꯥꯎꯕꯁ ꯌꯥꯗꯅ
ꯑꯣ ꯍꯣꯏ ꯈꯣꯡ ꯃꯔꯤ ꯅꯤꯁꯥ ꯀꯣ ꯑꯅꯤꯒꯤꯗꯤ ꯃꯥ ꯃ ꯌꯄꯥ ꯑꯣꯏ
ꯎꯝ ꯑꯣ ꯃꯈꯣꯡꯗꯣ ꯐꯖꯅ ꯀꯨꯀꯥꯔꯗꯣ ꯀꯥ ꯑꯃ ꯆꯥꯅꯤꯡꯉꯤꯅꯤ
ꯍꯜ ꯍ ꯍ